ꯗꯥꯗꯥ
ꯀꯩꯅꯣ ꯇꯥꯏ ꯇꯥꯏꯌꯦ
ꯅꯗꯥꯎ ꯐꯩꯅꯦ
ꯀꯩꯒꯤ
ꯑꯥ ꯍꯧꯖꯤꯛꯀꯥꯟ ꯋꯥꯔꯤ ꯁꯥꯕ ꯌꯥꯗꯦ ꯍꯥꯏꯕꯗꯨꯗ
ꯌꯦꯁ ꯑꯩ ꯑꯩ ꯑꯩꯅ ꯇꯧꯔꯗꯤ ꯑꯗꯨꯝ ꯌꯥꯕ ꯉꯥꯛꯗꯕꯅꯤ
ꯑꯦꯁ ꯃꯤꯗꯤꯅꯦꯁꯤ ꯐꯥꯏꯀꯣ
ꯌꯥꯅ ꯑꯗꯨꯝ
ꯅꯨꯡꯉꯥꯏꯔꯤꯕꯣ
ꯍꯁ ꯅꯨꯡꯉꯥꯏꯃꯟꯗꯅ ꯍꯥꯏꯐꯝ ꯈꯪꯗ꯭ꯔꯦ
ꯍ
ꯀꯨꯏꯔꯦꯀꯣ ꯁꯛꯀꯎꯗꯕ ꯃꯤꯗꯤ ꯅꯨꯄꯤ ꯊꯤꯔꯅꯤ ꯍꯥꯏꯅꯤꯗ
ꯀꯅꯥꯅ ꯍꯥꯏꯔꯤꯔꯣ
ꯑꯦꯁ ꯃꯤꯅ ꯌꯥꯝ ꯍꯥꯏꯔꯛꯏꯗ ꯅꯨꯄꯤ ꯊꯤꯈ꯭ꯔꯅꯤ ꯍꯥꯏꯅꯦ ꯅꯪꯗꯤ
ꯌꯥꯔꯦ
ꯀꯔꯤ ꯃꯇꯝꯗ ꯊꯤꯒꯦ ꯍꯥꯏꯕꯔ ꯄꯨꯁꯜꯂꯣꯗ ꯀꯨꯏꯃꯟꯈꯔꯦ
ꯋꯥꯠꯂꯤꯗ ꯋꯥꯠꯂꯤꯗ
ꯑꯦꯁ ꯋꯥꯠꯇ꯭ꯔꯦ ꯋꯥꯠꯇ꯭ꯔꯦ ꯍꯧꯖꯤꯛ ꯃꯇꯝꯅꯦ ꯄꯨꯁꯜꯂꯣ ꯄꯨꯁꯜꯂꯣ
ꯈꫭ
ꯑꯩꯈꯣꯏꯗꯤ ꯌꯥꯝ ꯋꯥꯠꯈꯤꯅꯤꯗ
ꯅꯣꯏꯅ ꯋꯥꯠꯂꯗꯤ
ꯅꯚꯥꯏ ꯈꯣꯏ ꯊꯕꯛ ꯇꯧꯗ꯭ꯔꯤꯌꯦ ꯊꯕꯛ ꯇꯧꯔ ꯆꯠꯂꯒꯦ
ꯑꯩꯐꯥꯎ ꯊꯕꯛ ꯇꯧꯗ꯭ꯔꯤꯉꯩꯗ ꯀꯥꯏꯗꯒꯤ
ꯑ ꯅꯪ ꯅꯪ ꯃꯄꯥꯟꯂꯣꯝꯗ ꯂꯩꯕ ꯅꯠꯇ꯭ꯔꯣ
ꯑꯩ ꯈꯨꯟꯗ ꯂꯩꯗ
ꯑꯃꯨꯛ ꯈꯨꯟꯗ ꯂꯥꯛꯈ꯭ꯔꯦ
ꯑꯁ ꯀꯨꯏꯔꯦꯅ ꯀꯩꯅꯣ ꯀꯨꯝꯍꯩ ꯍꯦꯛ ꯂꯣꯏꯔꯒ ꯂꯥꯛꯄꯅꯤ ꯀꯩꯅꯣ
ꯈꯪꯗꯦꯅꯦ ꯀꯥꯔꯤꯅꫭ ꯅꯪ ꯂꯩꯕ꯭ꯔꯥꯅꯦ
ꯈꯨꯟꯗ ꯑꯗꯨꯝ ꯇꯣꯏ ꯇꯣꯏꯅ ꯂꯥꯛꯑꯣ ꯍꯥꯏꯕꯗꯣ
ꯅꯆꯤꯟ ꯊꯤꯒꯅꯨꯗ ꯅ ꯍꯟꯗꯛ ꯈꯛꯇꯥ ꯂꯥꯛꯑꯒ
ꯑꯁ ꯊꯥꯖꯗ꯭ꯔꯗꯤ ꯍꯪꯉꯨꯗꯅ
ꯍꯣꯏꯅꯦ ꯅꯪ ꯑꯩ ꯈꯨꯟꯗ ꯂꯥꯛꯑꯁꯨ ꯅꯁꯛ ꯎꯗꯦꯅ
ꯏ ꯅꯪ ꯀꯔꯝ ꯀꯥꯟ ꯂꯥꯛꯄ
ꯑꯩ ꯀꯩꯅꯣ ꯎꯝ ꯏꯃꯥꯟꯅꯕꯤꯒꯤ ꯑꯩꯈꯣꯏ ꯏꯃꯥꯟꯅꯕꯤꯒꯤ ꯃꯄꯨ ꯁꯤꯕꯗꯣ
ꯑꯥ
ꯑꯗꯨ ꯃꯇꯝꯗ ꯂꯥꯛꯑꯦꯅ
ꯏꯁꯁ ꯑꯩꯁꯨ ꯑꯗꯨꯗ ꯂꯩꯅ
ꯀꯩꯅꫭ ꯎꯗꯦꯅꯦ ꯅꯪ ꯃꯁꯛ
ꯑꯩ ꯃꯈꯥꯗ ꯂꯩ ꯃꯈꯥꯗ ꯀꯩꯅꯣ ꯇꯧ ꯇꯧꯔꯤꯕ ꯑꯗꯨꯒꯤ ꯅꯪ ꯂꯣꯏꯗꯕ ꯆꯠꯄ ꯃꯥꯜꯂꯦ
ꯂꯣꯏꯕꯨꯗꯤ ꯂꯣꯏꯌꯦꯗ ꯂꯣꯏꯔꯝꯃꯒ ꯆꯠꯄꯅꯦꯗ
ꯃꯈꯥꯗ ꯀꯨꯝꯃꯨꯔꯣ
ꯑꯥ ꯀꯨꯝꯃꯦ
ꯑꯁ ꯑꯩꯗꯨꯗꯤ ꯊꯦꯡꯅꯔꯝꯒꯅꯤꯗ
ꯈꯪꯗꯦꯅꯦ ꯑꯩ ꯅꯪ ꯎꯗꯕꯒꯨꯝ ꯇꯧꯋꯤꯗ
ꯑꯁ ꯑꯩꯈꯣꯏꯕꯨ ꯀꯥꯎꯔꯝꯕꯅꯤꯅꯦ
ꯅ ꯑꯩꯗꯤ ꯅꯣꯏꯅ ꯅꯨꯄꯤ ꯀꯣꯏꯈ꯭ꯔꯕꯅꯤꯅ ꯑꯩꯈꯣꯏꯗꯤ ꯀꯔꯤ ꯎꯄꯥꯏ ꯂꯩꯒꯦ
ꯌꯥꯔꯦ ꯀꯣꯏꯔꯁꯨ ꯑꯗꯨꯃꯥꯏꯅ ꯇꯧꯕꯗꯤ ꯌꯥꯔꯣꯏꯗ ꯀꯗꯥꯏ ꯈꯤꯇꯪꯗꯤ ꯍꯦꯟꯃꯜꯂꯤꯗ ꯀꯌꯥꯗꯒꯤ
ꯆꯥꯏꯌꯦꯅꯦꯍ ꯅꯣꯏꯗꯤ ꯅꯨꯡꯇꯤ ꯀꯣꯏꯈ꯭ꯔꯕꯅꯤꯅ
ꯑꯦ ꯏꯀꯥꯏ ꯍꯅꯨ ꯏꯀꯥꯏ ꯍꯅꯨ ꯈꯣꯜ ꯃꯁꯤꯅꯤꯀꯣ
ꯑꯁ ꯑꯩꯁꯦ ꯑꯩꯦ ꯇꯧꯋꯦ ꯑꯩꯈꯣꯏꯁꯨ ꯁꯤꯗ ꯊꯤꯔꯤꯕꯅꯤꯅꯦ ꯑꯌꯥꯝꯕꯒꯤ
ꯐꯪꯗ꯭ꯔꯤꯕ ꯐꯪꯗ꯭ꯔꯤꯕ ꯍꯥꯏꯁꯦ
ꯌꯥꯝꯃꯟꯕꯗꯒꯤꯦꯀꯣ ꯋꯥꯔꯦꯅꯦ ꯑꯃꯨꯛꯒ
ꯑꯩꯁꯨ ꯈꯂꯦ ꯅꯪꯁ ꯈꯔꯗꯤ ꯌꯥꯝꯈ꯭ꯔꯕ ꯈꯜꯂꯤꯅꯦ ꯀꯅꯥꯃꯨꯛ ꯇꯧꯖꯥꯔ ꯈꯜꯂꯦ ꯑꯗꯨꯅꯦ
ꯔꯔꯕꯣ
ꯎꯝ ꯅꯨꯡꯉꯥꯏꯅ ꯁꯛ ꯐꯖꯕꯗꯣ ꯑꯗꯨꯅꯤ ꯈꯔ ꯆꯦꯁꯤꯟꯖꯧ ꯐꯖꯔꯗꯤ ꯎꯝ ꯍꯥꯏꯔꯣ ꯍꯥꯏꯔꯣ
ꯑꯃꯗ ꯊꯣꯛꯑꯦ ꯍꯦꯛꯇ ꯂꯩꯔꯝꯃꯦ ꯑꯃꯗ ꯊꯣꯛꯑꯦ ꯍꯦꯛꯇ ꯂꯩꯔꯝꯃꯦ ꯑꯩ ꯎꯄꯥꯏ ꯂꯩꯇ꯭ꯔꯦ
ꯅꯪ ꯋꯥꯈꯜꯗ ꯂꯦꯞꯄꯣ ꯊꯃꯣꯏꯗ ꯂꯦꯞꯄꯣ
ꯑꯁ ꯂꯦꯞꯄ ꯌꯥꯗ꯭ꯔꯤꯅꯦ ꯂꯣꯏꯅ ꯂꯥꯛꯄꯅꯤꯅ ꯀꯔꯝꯕ ꯑꯐꯕ ꯈꯟꯈꯤꯒꯦꯅ ꯂꯦꯞꯄꯤꯌꯦꯦ
ꯈꯅꯤ ꯈꯜꯂꯤ ꯀꯥꯟꯗ ꯑꯔꯣꯏꯕꯗꯀꯣ ꯐꯠꯇꯕ ꯍꯥꯟꯅ ꯈꯗꯅꯤꯒ
ꯍꯧꯖꯤꯛꯀꯤ ꯅꯚꯁꯤꯡꯁꯤꯗꯤ ꯑꯣꯞꯁꯥꯡ ꯉꯥꯛꯇꯅꯤ
ꯎ ꯑꯁ ꯅꯪꯁꯦ ꯌꯥꯝ ꯅꯨꯄꯥ ꯌꯥꯝ ꯊꯤꯔ ꯍꯩ ꯃꯥꯜꯂꯦ
ꯑ ꯆꯥꯔ ꯉꯇ ꯈꯪꯉꯄ ꯃꯤ ꯅꯩꯕ ꯉꯥꯛꯇꯅꯦ
ꯎꯝ
ꯑꯗꯨ ꯀꯃꯥꯏꯅ ꯇꯧꯁꯤꯔꯥ ꯈꯪꯗ꯭ꯔꯦ ꯑꯐꯕ ꯑꯃ ꯈꯜꯂꯤꯕꯅꯦ ꯍꯧꯖꯤꯛ
ꯑꯩ ꯑꯃꯛ ꯌꯦꯡꯕꯗ ꯐꯖꯅ ꯌꯦꯡꯉꯒ ꯑꯃ ꯑꯅꯤ ꯑꯍꯨꯝ ꯌꯦꯡꯉꯅꯨꯒ ꯈꯥꯏ ꯅꯥꯗꯕꯗ
ꯍ ꯔꯣꯏꯅꯦꯍꯦ ꯀꯣꯏꯁꯦ
ꯑꯩꯒꯨꯝꯅ ꯊꯃꯣꯏ ꯂꯦꯞꯄꯨꯅꯦ ꯀꯩꯅꯣ
ꯑꯁ ꯂꯦꯞꯀꯗꯧꯕꯁꯦ ꯂꯥꯛꯇ꯭ꯔꯤꯅꯦ ꯑꯗꯨꯒꯤꯅꯤꯅꯦ ꯍꯧꯖꯤꯛꯀꯤ ꯑꯣꯏꯅ ꯂꯥꯏꯟꯗ ꯂꯦꯞꯄꯗꯨꯗꯤ ꯑꯩ ꯈꯟꯗꯔꯤꯅꯦ ꯃꯇꯝ ꯂꯩꯇꯕꯒꯤ
ꯈꯜꯂꯣ ꯈꯜꯂꯣ ꯅꯅꯨꯡꯉꯡꯝ ꯐꯠꯇꯣ ꯅꯨꯡꯉꯥꯏꯅ ꯈꯜꯂꯣ
ꯎꯝ
ꯑꯂꯥꯏꯕ ꯂꯨꯕꯅꯤꯒ ꯈꯔ ꯃꯨꯟꯅꯗꯤ ꯒ꯭ꯌꯥꯟ ꯇꯥꯅꯤ ꯈ ꯈꯜꯂꯣꯏ ꯋꯥꯈꯜꯗꯣ ꯑꯅꯤꯨꯛ ꯈꯟꯕ ꯃꯇꯝꯗꯣ ꯋꯥꯈꯜꯗꯣ ꯑꯅꯤ ꯑꯍꯨꯝ ꯊꯣꯛꯣꯔꯛꯀꯅꯨ
ꯑꯆꯥ ꯑꯆꯥꯆꯥ ꯏꯁ ꯈꯗ꯭ꯔꯦꯣꯏꯁꯦ ꯑꯩ ꯀꯔꯤ ꯃꯇꯝꯗ ꯌꯨꯝ ꯄꯥꯜꯂꯁꯤꯔꯥ ꯈꯜꯂꯤꯕꯅꯦ
ꯆꯍꯤ ꯑꯅꯤ ꯑꯍꯨꯝ ꯂꯩꯗꯤ ꯄꯥꯁꯨ ꯌꯥꯔꯦ ꯑꯗꯨꯗ ꯄꯥꯟꯗ꯭ꯔꯗꯤ ꯑꯗꯨꯗ ꯄꯥꯟꯗ꯭ꯔꯗꯤ ꯁꯥꯔꯤꯗ ꯑꯗꯨꯝ ꯈꯨꯟꯗ ꯑꯃꯨꯛ ꯄꯩ ꯂꯩꯅꯤꯀꯣ
ꯍꯥꯏꯗꯤ ꯑꯩꯈꯣꯏꯅ ꯁꯔꯤ ꯂꯩꯕ ꯅꯪꯉꯣꯏꯗ ꯂꯧꯔꯒꯦ ꯉꯥꯛꯇꯅꯤ
ꯑꯦ ꯃꯤꯗꯤ
ꯑꯩꯈꯣꯏꯅ ꯑꯩꯈꯣꯏꯅ ꯌꯥꯗꯕꯒꯤꯅꯦ ꯑꯦ ꯐꯖꯕꯁꯦ ꯋꯥꯏ ꯍꯥꯏꯕ ꯇꯥꯗ꯭ꯔꯣ
ꯌꯥꯔꯦ ꯆꯠ ꯆꯨꯔꯕꯣ
ꯍꯟꯖꯥꯡ ꯊꯣꯡꯗꯣ ꯊꯣꯡꯉꯦ ꯑꯗꯨ ꯍꯧꯖꯤꯛ ꯉꯥꯏꯍꯥꯛ ꯂꯩꯗꯤ ꯆꯥꯔꯅꯤ
ꯉꯁꯤ ꯀꯩ ꯃꯊꯦꯜ ꯊꯣꯡꯒꯦ
ꯆꯁꯤꯡ ꯏꯔꯨꯕ ꯆꯠꯈꯤ ꯉꯁꯤꯗꯤ ꯌꯦꯟ ꯊꯣꯡꯉꯦ
ꯑ ꯈꯥꯎꯍꯦ
ꯎꯝꯂꯣꯛꯐꯝꯪꯒꯤ ꯌꯦꯟ ꯊꯣꯡꯉꯒꯦꯅ ꯊꯣꯡꯈ꯭ꯔꯦ
ꯆꯥꯗꯅꯤ ꯆꯥꯗꯅꯤ
ꯅꯣꯏꯗꯦ
ꯑꯦ ꯑꯩꯈꯣꯏꯗ ꯎ ꯁꯥ ꯆꯦ
ꯅꯣꯏꯁꯨ ꯍꯥꯎꯑꯣꯏꯅꯦ
ꯐꯪꯕꯒꯤꯅꯦ
ꯑꯠꯆꯥ ꯑꯠꯆꯥꯠꯠ ꯁꯦꯂꯔꯤ ꯐꯪꯕꯒꯤꯔꯦ ꯅꯪꯁꯨꯣ ꯅꯪ ꯌꯁꯤꯂꯔꯤ ꯅꯣꯏꯔꯝ ꯃꯣꯏꯗ
ꯑꯦꯁ ꯃꯥꯅꯤ ꯀꯩꯅꯣ
ꯑꯩꯒꯤ ꯇꯣꯂꯣꯝꯅ ꯃꯥꯟꯗꯦꯗ ꯂꯤꯛꯏꯗꯨꯒ
ꯑꯁ ꯀꯔꯤ ꯍꯥꯏꯕ ꯍꯧꯖꯤꯛꯒꯤꯗꯣ
ꯂꯤꯦꯕ ꯂꯤꯦꯕ
ꯑꯩꯔꯣ
ꯎꯝ
ꯀꯅꯥꯅ ꯍꯥꯏꯔꯤꯕ
ꯀꯅꯥꯅꯣ ꯑꯩꯈꯣꯏ ꯀꯩꯅꯣꯁꯦ ꯑꯩꯈꯣꯏ ꯄꯥꯔꯇꯤ ꯁꯦ ꯆꯥꯛ ꯆꯥꯃꯤꯟꯅꯅꯤ ꯍꯥꯏꯔꯒ ꯅꯪ ꯅꯪ ꯌꯥꯎꯗꯕ꯭ꯔꯥ ꯅꯨꯄꯤꯒꯗꯤ ꯄꯨꯟꯅꯤꯡꯗꯦꯒ ꯍꯥꯏꯅꯦ ꯀꯅꯥꯔ ꯈꯪꯗꯦꯅꯣ
ꯑꯩ ꯌꯥꯎꯔꯝꯃꯣꯏꯗ ꯑꯩ ꯀꯔꯝ ꯀꯥꯟꯗ ꯅꯣꯏꯒ ꯑꯩꯈꯣꯏ ꯆꯥꯛ ꯆꯥꯃꯤꯅ ꯑꯩ ꯑꯃꯐꯥꯎ ꯇꯥꯗꯦ ꯆꯥꯛ ꯆꯥꯃꯤꯟꯅꯁꯤ ꯍꯥꯏꯕꯁꯨ ꯑꯃꯨꯛꯐꯥꯎ ꯇꯥꯗꯦ ꯑꯩ
ꯁꯥꯥꯇꯗꯤ ꯄꯣ
ꯍꯌꯦ ꯌꯥꯧꯔꯣ ꯃꯨꯣꯏꯗ
ꯑꯁ ꯌꯥꯎꯔꯛꯀꯅꯤ ꯌꯥꯎꯔꯝꯅꯤꯗ ꯅꯪꯁꯨ ꯑ ꯅꯪꯗ ꯑ ꯍꯟꯗꯛ ꯋꯥꯔꯤ ꯁꯥꯟꯅꯕ ꯀꯥꯟꯗ ꯋꯥꯔꯤ ꯄꯨꯊꯣꯔꯛꯄꯅꯦꯕ ꯑꯩꯈꯣꯏ ꯄꯨꯟꯅ ꯍꯥꯏꯗꯤ ꯆꯥꯛ ꯆꯥꯃꯤꯟꯅꯁꯦ ꯍꯥꯏꯕꯗꯣ
ꯑꯦ ꯀꯔꯝ ꯀꯥꯟꯗꯅꯣ
ꯜꯁꯤ ꯀꯣꯏꯗ꯭ꯔꯤꯗ ꯍꯥꯏꯗꯤ ꯅꯣꯏꯒꯤꯁꯨ ꯋꯥꯔꯤ ꯁꯥꯟꯅꯗ꯭ꯔꯤꯕ ꯑꯣꯏꯔꯝꯅꯤ ꯑꯗꯨꯗꯤ ꯆꯥꯛ ꯆꯥꯅꯁꯦꯅꯗꯤ ꯋꯥꯔꯤꯗꯤ ꯍꯥꯏꯐꯦꯠ ꯍꯥꯏꯈꯤꯕꯅꯦꯕ ꯑꯗꯨ ꯀꯩ ꯃꯇꯝꯗ ꯆꯥꯗꯣꯏꯅꯣꯗꯤ ꯈꯪꯗꯦꯕ
ꯑꯩꯉꯣꯟꯗꯗꯤ ꯌꯧꯔꯛꯇꯦꯗ ꯅꯪꯅ ꯍꯥꯏꯕꯗ ꯑꯍꯥꯟꯕꯅꯦ ꯍꯧꯖꯤꯛ ꯍꯥꯏꯔꯤꯗꯤ
ꯑꯦ ꯈꯔ ꯃꯤ ꯈꯔꯗꯨꯨꯁꯨ ꯌꯧꯔꯛꯇꯕꯤꯗ ꯏꯃꯥꯟꯅꯕꯤ ꯈꯔ ꯈꯔ ꯈꯪꯗ꯭ꯔꯤꯗ ꯑꯈꯪꯕ ꯃꯤꯅ ꯈꯪꯕ ꯋꯥꯅꯤ
ꯑꯗꯣ ꯑꯩ ꯑꯩꯉꯣꯟꯗꯗꯤ ꯄꯥꯎ ꯂꯥꯛꯇꯕꯅꯤꯅꯍ ꯍꯥꯏ
ꯎꯝ
ꯑꯩ ꯀꯔꯝ ꯀꯥꯟꯗ ꯂꯤꯒꯦ ꯍꯥꯏꯕ ꯑꯗꯨꯅꯦ ꯈꯪꯅꯤꯡꯉꯤꯁꯦ
ꯑꯦ ꯑꯩꯅ ꯁꯨꯝ ꯂꯤꯛꯑꯦ ꯍꯥꯏꯕ ꯋꯥꯅꯤꯗ ꯌꯥ ꯑꯗꯨꯅꯦ ꯀꯥꯃꯩ ꯀꯥꯃꯩ ꯅꯨꯄꯥꯁꯤꯡꯁꯦ ꯂꯤꯛꯄꯅꯤꯅꯦ
ꯂꯤꯛꯄꯒꯤ ꯅꯠꯇꯦꯅꯦ ꯁꯪꯗꯕꯒꯤꯅꯤꯅꯦ
ꯑ ꯆꯕꯒꯅꯤ ꯌꯥꯦ
ꯑꯦ ꯆꯥꯃꯤꯟꯅꯔꯁꯨ ꯌꯥꯏꯅꯦ ꯀꯩꯁꯨ ꯀꯥꯏꯗꯅꯣ ꯀꯨꯏ ꯀꯨꯏꯔꯦꯅ ꯄꯨꯟꯗꯕꯁꯨ ꯑꯩꯈꯣꯏꯁꯨ
ꯀꯨꯏꯔꯝꯃꯅꯤꯗ
ꯅꯣꯏꯅꯦꯅꯦ ꯈꯨꯟꯗ ꯂꯩꯔꯦ ꯂꯥꯞ ꯂꯥꯞ ꯂꯩꯔꯦ ꯀꯃꯥꯏ ꯅꯣꯏꯅꯤꯅꯦ ꯋꯥ ꯍꯥꯏꯅꯤꯡꯗ꯭ꯣꯏꯁꯦ ꯑꯩꯁꯦ
ꯑꯗꯨ ꯎꯆꯛꯀꯥꯟꯗꯤ ꯐꯣꯟ ꯐꯣꯟꯗ ꯂꯩꯔꯦ ꯄꯨꯟꯕ ꯌꯥꯔꯦ ꯆꯥꯛ ꯆꯥꯃꯤꯟꯅꯁꯦ
ꯑꯁ ꯐꯣꯟꯗꯨꯕꯨ ꯆꯥꯛ ꯆꯥꯃꯤꯟꯅꯕ ꯌꯥꯕ꯭ꯔꯣ
ꯑꯁ ꯑꯁꯤꯗ ꯏꯝꯐꯥꯜꯗ ꯂꯥꯛꯑꯣ ꯑꯗꯨꯒ ꯀꯩꯅꯣꯗꯣ ꯏꯃꯥꯟꯅꯕꯤ ꯑꯃꯗꯣ
ꯎꯝ
ꯑꯗꯨ ꯑꯩꯈꯣꯏꯗ ꯆꯥꯅꯤ ꯍꯥꯏꯅ ꯈꯤꯕꯅꯦ ꯑꯗꯨ ꯃꯤ ꯈꯔꯕꯨꯗꯤ ꯄꯥꯎ ꯌꯧꯗ꯭ꯔꯤ ꯑꯗꯨ ꯌꯧꯔꯀꯥꯟꯗ ꯆꯥꯃꯤꯟꯅꯁꯦ
ꯍꯥꯏꯔꯣ ꯍꯥꯏꯔꯣ ꯃꯇꯝ ꯂꯩꯔꯤꯉꯩ ꯃꯇꯝ ꯃꯇꯝ ꯂꯩꯔꯤꯉꯩꯗ ꯍꯥꯏꯔꯣ ꯃꯊꯪ ꯊꯥꯗꯗꯤ ꯑꯩ ꯑꯃꯨꯛ ꯀꯩ ꯁꯪꯉꯔꯣꯏ
ꯇꯤ ꯌꯥꯔꯣꯏꯍꯦ ꯍꯧꯖꯤꯛꯇꯤ ꯂꯣꯏ
ꯑꯁꯤ ꯊꯥꯗ ꯍꯥꯏꯕꯅꯦ
ꯑꯁꯤ ꯊꯥꯗꯗꯤ ꯅꯪꯉꯣꯏ ꯍꯥꯏꯕ
ꯑꯗꯨꯅꯦ ꯑꯩ ꯑꯗꯨꯗꯤ ꯃꯊꯪ ꯊꯥꯔꯗꯤ ꯑꯩꯗꯤꯁꯨ ꯅꯪꯗꯕ ꯃꯥꯟꯗ꯭ꯔꯦ
ꯅꯪ ꯃꯊꯪ ꯊꯥ ꯀꯗꯥꯏ ꯆꯠꯀꯦ ꯍꯥꯏꯕ꯭ꯔꯣ ꯍꯥꯥ
ꯑꯩ ꯊꯕꯛ ꯑꯃꯒꯤ ꯊꯕꯛ ꯑꯃ ꯑꯃꯨꯛ ꯆꯠꯂꯅꯤ ꯑꯩ ꯊꯕꯛ ꯑꯃꯨ ꯆꯠꯍꯅꯤꯕ ꯑꯃꯨꯛ
ꯑꯗꯨꯗꯤ ꯑꯁꯤ ꯊꯥꯁꯦ ꯑꯗꯨꯝ ꯍꯥꯏꯅꯔꯒ ꯌꯦꯡꯁꯦ
ꯍꯟꯗꯛ ꯊꯥ ꯑꯣꯏꯅ ꯇꯧꯔꯁꯤ ꯑꯁ ꯅꯣꯏꯁꯦ ꯌꯥꯝ ꯄꯣꯡꯉꯦ ꯑꯩ ꯇꯟꯕꯨ ꯇꯟ ꯇꯟꯕ ꯌꯥꯎꯋꯅꯦ ꯅꯣꯏꯕꯨ
ꯀꯗꯥꯏ ꯄꯣꯡꯕ꯭ꯔꯣ ꯃꯇꯝ ꯁꯪꯗꯦ ꯅꯪ ꯈꯪꯗꯕ ꯑꯩ ꯋꯥꯔꯤ ꯁꯥꯕ ꯃꯇꯝ ꯁꯪꯗꯦ ꯑꯩ ꯊꯕꯛ ꯆꯠꯂꯦ ꯍꯜꯂꯛꯑꯦ
ꯃꯇꯝꯅ ꯑꯣꯏꯔꯝꯃꯣꯏꯗ
ꯃꯇꯝꯅꯅꯦ ꯃꯇꯝꯅꯅꯦ ꯑꯩ ꯊꯕꯛ ꯆꯠꯄꯅꯤꯅ ꯑꯩ ꯋꯥꯔꯤ ꯁꯥꯟꯅꯕ ꯐꯪꯗꯦ ꯅꯨꯡꯗꯥꯡꯗ ꯁꯥꯟꯅꯩꯌꯦ ꯋꯥꯔꯤ ꯊꯤꯡꯁꯦ
ꯅꯣꯡ ꯐꯥꯗꯣꯐꯥ ꯈꯨꯟ ꯈꯨꯟꯗ ꯀꯣꯏꯔꯛꯇꯦ ꯀꯗꯥꯏꯗꯒꯤ ꯈꯨꯟ ꯀꯥꯎꯔꯝꯃꯅꯤ ꯅꯣꯏꯗꯤ
ꯀꯃꯥꯏꯅ ꯀꯥꯎꯒꯦꯔꯣ ꯑꯩꯈꯣꯏꯁꯨ ꯂꯥꯛꯅꯤꯡꯉꯦ ꯍꯧꯖꯤꯛ ꯂꯥꯛꯄ ꯌꯥꯗꯕꯩ ꯇꯨꯃꯤꯟꯅ ꯂꯩꯕꯅꯤꯅꯦ
ꯇꯁꯦꯡꯅ ꯍꯥꯏ ꯑꯩꯈꯣꯏ ꯅꯣꯏ ꯑꯗꯨꯗ ꯂꯩꯕ ꯀꯥꯡꯒꯨꯖꯤꯡꯖꯦ ꯈꯨꯟꯗꯤ ꯅꯤꯡꯁꯤꯡꯗꯕ ꯃꯥꯜꯂꯦꯗ
ꯀꯃꯥꯏꯅ ꯅꯤꯡꯁꯤꯡꯉꯣꯏꯗꯣꯏꯅꯣ ꯎꯄꯥꯏ ꯂꯩꯇꯣꯏꯅꯦ ꯊꯕꯛ ꯁꯤꯅ ꯌꯥꯗꯕꯩ ꯈꯨꯟꯗ ꯂꯥꯛꯄ ꯉꯝꯗꯕꯅꯤꯅꯦ
ꯍꯦꯃꯜꯂꯦꯀꯣ ꯍꯦꯃꯜꯂꯤꯀꯣ ꯅꯣꯏꯁꯦ
ꯎꯝ ꯍꯦꯟꯃꯟꯗꯦ ꯍꯦꯟꯃꯟꯗꯦ ꯎꯄꯥꯏ ꯂꯩꯔꯒꯕꯨ ꯑꯩꯈꯣꯏ ꯑꯗꯨꯃꯥꯏꯅ ꯇꯧꯒꯗ꯭ꯔꯣ
ꯑꯗꯨ ꯃꯥꯏ ꯅꯣꯏ ꯑꯗꯨꯃꯥꯏꯅ ꯇꯧꯔꯒ ꯂꯩꯗꯤ ꯑꯩꯈꯣꯏ ꯅꯨꯄꯥꯁꯤꯡꯁꯤ ꯀꯃꯥꯏꯅ ꯋꯥꯔꯤ ꯁꯥꯟꯅꯍꯟꯅꯤꯡꯗꯣꯏꯔꯣꯕꯥ
ꯑꯁ ꯂꯣꯏꯔꯦꯗꯅ ꯑꯩꯈꯣꯏꯁꯦ ꯊꯕꯛ ꯆꯤꯟꯕꯅ
ꯈꯨꯟꯖꯨ ꯂꯥꯛꯇ꯭ꯔꯦ ꯀꯗꯥꯏꯗꯒꯤ ꯌꯥꯝ ꯀꯩꯅꯣ ꯇꯧꯋꯤ ꯀꯩ ꯍꯥꯏꯅꯤ ꯆꯥꯎꯈꯠꯄ ꯃꯈꯣꯡꯗ ꯇꯧꯔꯒ ꯂꯩ ꯗꯤ ꯅꯣꯏꯗꯤ ꯂꯥꯞꯄ ꯅꯪꯗ ꯁꯪꯗꯕ ꯋꯥꯏꯁ
ꯐꯪꯗꯦ ꯑꯁꯦꯡꯕꯒꯤ ꯐꯪꯗꯦ ꯊꯕꯛ ꯆꯠꯄꯅꯤꯅ ꯊꯥꯗ ꯁꯨꯇꯤ ꯑꯅꯤ ꯈꯇ ꯄꯤꯌꯦ
ꯑꯗꯨ ꯃꯇꯝꯗ ꯑꯣꯏꯅ ꯀꯩꯅꯣ ꯇꯧꯕ ꯌꯥꯏꯅ
ꯑꯗꯨ ꯃꯇꯝꯗ ꯑꯣꯏꯔꯁꯨ ꯅꯣꯏ ꯑꯃꯨꯛ ꯁꯪꯉꯣꯏꯅꯦ ꯑꯩꯈꯣꯏꯅ ꯁꯨꯇꯤ ꯂꯧꯕ ꯀꯥꯟꯗꯗꯤ
ꯑꯗꯨ ꯍꯟꯗꯛꯇꯤ ꯂꯧꯕ ꯂꯧ ꯀꯃꯥꯏ ꯇꯧꯔꯒꯦ ꯍꯟꯗꯛꯀꯤ ꯍꯟꯗꯛꯀꯤꯗꯤ ꯂꯧꯈ꯭ꯔꯕ
ꯍꯟꯗꯛꯀꯤ ꯊꯥꯁꯦ ꯑꯩ ꯗꯦꯠꯁꯦ ꯑ ꯇꯔꯥꯅꯤꯄꯥꯥꯟꯗ ꯗꯦꯠ ꯁꯨꯕꯅꯦꯕꯀꯣ
ꯎꯝ
ꯑꯗꯨ ꯁꯨꯈ꯭ꯔꯗꯤ ꯑꯩꯠꯇꯤꯟ ꯃꯇꯨꯡꯗꯗꯤ ꯑꯃꯨꯛ ꯁꯨꯇꯤ ꯂꯧꯕ ꯌꯥꯏꯕ
ꯑꯗꯨ ꯑꯣꯏꯅ ꯇꯧꯔꯁꯤꯗ ꯀꯩꯅꯣ
ꯑꯗꯨ ꯍꯥꯏꯅꯔꯣ ꯅꯣꯏ ꯀꯅꯥ ꯀꯅꯥꯅꯣ
ꯑꯩ ꯑꯩꯈꯣꯏ ꯑꯩ ꯍꯥꯏꯒꯦ ꯑꯩꯈꯣꯏ ꯑꯩꯈꯣꯏꯅ ꯑꯩꯈꯣꯏ ꯅꯨꯄꯥꯅ ꯍꯥꯏꯗꯤ ꯌꯥꯔꯔꯣꯏ ꯅꯣꯏ ꯅꯨꯄꯤꯁꯤꯅ ꯈꯔ
ꯍꯣꯏꯅꯦ ꯅꯣꯏ ꯑꯁ ꯀꯩꯅꯣꯗ ꯍꯥꯏꯈ꯭ꯔꯕꯅꯤꯅꯦ ꯅꯣꯏꯒꯤ ꯃꯔꯨꯞ ꯅꯨꯄꯥ ꯑꯃꯨꯕꯗꯣ
ꯑꯩꯈꯣꯏ ꯑꯩꯈꯣꯏ ꯌꯨꯝꯒ ꯊꯥꯟꯅꯕꯗꯣ
ꯑꯁ ꯍꯣꯏ ꯍꯣꯏ ꯊꯪꯅꯕ ꯅꯨꯄꯥꯗꯣ ꯑꯗꯨꯗ ꯍꯥꯏꯐꯦꯠꯀꯤ ꯍꯣꯏ ꯍꯣꯏ ꯍꯥꯏꯌꯦꯕ ꯃꯥꯁꯨ
ꯑꯩꯁ ꯃꯥ ꯍꯣꯏ ꯃꯥꯗꯤ ꯆꯤꯟꯗ ꯑꯗꯨꯝ ꯇꯧꯕꯅꯤ ꯊꯕꯛꯇꯤ ꯄꯥꯡꯊꯣꯛꯎꯏꯀꯣꯏ ꯍꯥꯏꯔꯒ ꯀꯥꯟꯅꯔꯣꯏ
ꯍꯥꯏꯗꯤ ꯍꯥꯏꯈꯤꯕꯅꯦ ꯑꯗꯨ ꯈꯪꯗꯦ
ꯎꯝ ꯈ ꯑꯩꯈꯣꯏꯗꯗꯤ ꯍꯥꯏꯔꯛꯇꯦ ꯑꯗꯨ ꯃꯇꯝꯗ ꯑꯃꯨꯛ ꯂꯣꯏꯕ ꯇꯥꯔꯦ
ꯑꯗꯨ ꯑꯩ ꯎꯝ ꯀꯩꯅꯣ ꯁꯦꯝꯃꯛꯀꯦ ꯒ꯭ꯔꯨꯞꯀꯨꯝꯕ ꯁꯦꯝꯃꯛꯀꯦ
ꯀꯅꯥꯅ ꯌꯥꯎꯔꯛꯇꯣꯏꯕ
ꯑꯁꯤꯗ ꯑꯩꯈꯣꯏ ꯑ ꯀꯔꯤꯕꯥ ꯑꯥ ꯃꯆꯤꯜ ꯃꯅꯥꯎ ꯑꯅꯤ ꯂꯩꯕꯗꯣ
ꯑꯥ
ꯂꯩꯁꯥꯕꯤ ꯏꯃꯥꯟꯅꯕꯤꯗ
ꯎꯝ
ꯑꯗꯨ ꯑꯅꯤ ꯂꯩꯔꯦ ꯑꯩ ꯂꯩꯔꯦ ꯑꯗꯨꯒ ꯂꯩꯁꯥꯕꯤ ꯑꯃꯗꯣ ꯑꯩꯈꯣꯏ ꯀꯀꯥꯏ ꯃꯆꯥꯅꯨꯄꯤꯗꯣ
ꯑꯪ
ꯑꯩꯈꯣꯏ ꯃꯔꯤ ꯂꯩꯔꯦ ꯑꯗꯨꯒ ꯅꯣꯏ ꯅꯨꯄꯥꯗ ꯑꯃ ꯌꯥꯝ ꯋꯥꯡꯕꯗꯣ ꯑꯗꯨ ꯂꯩꯔꯦ ꯑꯃꯨꯕ ꯑꯘꯨ ꯂꯩꯔꯦ ꯗꯥꯏꯔꯦꯛꯇꯔꯗꯨ ꯂꯩꯔꯦ ꯑꯗꯨꯒ ꯅꯪꯁꯨ ꯌꯥꯎꯔꯅꯤ ꯑꯗꯨꯗꯤ ꯑꯩꯈꯣꯏ ꯃꯤ ꯅꯤꯄꯥꯟ ꯁꯨꯔꯦ
ꯑꯦ ꯑꯃꯗꯨꯗꯤ ꯌꯥꯔꯣꯏꯗ꯭ꯔꯣ ꯀꯩꯅꯣꯗꯣ ꯑꯁ ꯊꯤꯀꯥꯗꯨ ꯊꯤꯀꯥꯘ꯭ꯔꯘꯨ
ꯆꯤꯀꯥꯗꯥꯔ ꯆꯤꯀꯥꯗꯥꯔꯁꯦ ꯀꯅꯥꯅꯣ ꯀꯔꯝꯕꯅꯣꯅꯦ ꯀꯥꯎꯈ꯭ꯔꯦꯅꯦ
ꯅꯃꯥꯟꯅꯕꯤ ꯃꯆꯤꯟ ꯃꯅꯥꯎ ꯑꯦ ꯀꯩꯅꯣꯗ ꯃꯅꯥꯛꯀꯤꯗꯣ ꯌꯨꯝꯊꯪꯅꯕꯗꯣ
ꯑꯗꯨ ꯑꯗꯨ ꯌꯥꯎꯒꯗ꯭ꯔꯣ ꯑꯗꯨ ꯊꯣꯛꯂꯛꯄ꯭ꯔꯅꯦ
ꯑꯁ ꯃꯅꯧ ꯅꯨ ꯄꯥꯗꯣ
ꯑꯣ ꯈꯪꯗꯦꯅꯦ ꯌꯥꯎꯅꯤꯡꯉꯁꯨ ꯑꯗꯨꯝ ꯌꯥꯎꯕ ꯌꯥꯏꯗꯣ ꯀꯩꯁꯨ ꯀꯥꯏꯗꯦꯗ
ꯅꯣꯏ ꯅꯣꯏ ꯅꯨꯄꯤ ꯃꯔꯤ ꯅꯣꯏ ꯅꯨꯄꯤ ꯃꯔꯤꯈꯛꯇ ꯑꯁ ꯀꯧꯘꯤ ꯂꯣꯏꯅ ꯀꯧꯅꯦ
ꯍꯥꯏꯕꯗꯤ ꯑꯩꯈꯣꯏꯅ ꯁꯤ ꯁꯤꯜꯂꯤꯁꯦ ꯀꯩꯒꯤꯅꯣ ꯍꯥꯏꯔꯒ